ꯇꯕ꯭ꯔꯣ
ꯍꯣꯏ ꯇꯥꯏꯌꯦ
ꯀꯩꯗꯧꯔꯤꯅꯣ
ꯑꯁ ꯂꯦꯞꯔꯒ ꯂꯩꯌꯦ
ꯑꯣ ꯆꯥꯛ ꯆꯥ ꯑꯩꯗꯣ ꯐꯝꯔꯒ ꯂꯩꯗ ꯁꯥꯃꯟꯕꯒꯤꯀꯣ ꯀꯩꯝꯇ ꯇꯧꯅꯤꯡꯗꯕ
ꯆꯥꯛ ꯆꯥꯑꯦ ꯇꯨꯝꯃꯦ ꯍꯤꯄꯦ ꯑꯁ ꯅꯣꯡ ꯆꯨꯕ ꯃꯇꯝꯗ ꯐꯖꯅ ꯇꯨꯝꯈ꯭ꯔꯦ ꯑꯩꯗꯤ
ꯑꯣ ꯀꯩ ꯏꯟꯖꯥꯡ ꯆꯥꯒꯦ
ꯉꯁꯤ ꯑꯁ ꯈꯥꯃꯦꯟ ꯑꯈꯥꯕꯒ ꯁꯥꯎꯒ꯭ꯔꯤꯗꯣ ꯁꯧꯒ꯭ꯔꯤ ꯍꯟꯗꯛꯁꯦ ꯌꯥꯝ ꯆꯥꯈ꯭ꯔꯦꯗ ꯂꯩꯕ ꯃꯇꯝꯗ ꯌꯥꯝ ꯌꯥꯝ ꯂꯩ ꯑꯗꯨꯒꯤ ꯑꯗꯨꯝ ꯆꯔꯥ ꯑꯅꯤ ꯑꯍꯨꯝ ꯆꯥꯢꯗ ꯍꯥꯞꯔꯒ
ꯑꯣ ꯍꯌꯦꯡꯗꯤ ꯀꯥꯢ ꯆꯠꯀꯅꯤ
ꯑꯁ ꯑꯩꯈꯣꯏꯗꯤ ꯑꯗꯨꯝ ꯌꯨꯝꯗ ꯂꯩꯌꯦꯔ ꯊꯕꯛꯁꯨ ꯂꯩꯇꯦ ꯅꯠꯇꯦ
ꯎꯝ ꯑꯗꯨꯝ ꯌꯨꯝꯗ ꯐꯖꯅ ꯂꯩꯕ
ꯀꯔꯤꯕ
ꯌꯨꯝꯗ ꯐꯖꯅ ꯑꯗꯨꯝ ꯂꯩꯔꯤꯔꯣ ꯍꯥꯏꯕ
ꯍꯣꯏ ꯌꯨꯝꯗ ꯑꯗꯨꯝ ꯂꯩꯅꯦ ꯁꯟꯗꯦ ꯈꯛꯇ ꯑꯩꯈꯣꯏꯗꯣ ꯀ꯭ꯂꯥꯁ ꯆꯠꯄ ꯑꯗꯨꯒꯤ ꯅꯨꯡꯇꯤꯒꯤ ꯆꯠꯅꯤꯡꯗꯕꯅꯤꯅ ꯑꯈꯣꯏꯅ ꯁꯟꯗꯦ ꯈꯛꯇ ꯀ꯭ꯂꯥꯁ ꯂꯧꯒꯦ ꯍꯥꯏꯕ ꯑꯗꯨꯒꯤ
ꯎꯝ
ꯅꯪꯗꯤ ꯀ꯭ꯔꯤ ꯀ꯭ꯔꯤ ꯇꯧꯔ ꯂꯩꯕ꯭ꯔꯣ
ꯀꯩꯁꯨ ꯇꯧꯗꯦ ꯌꯨꯝ ꯌꯨꯝꯗ ꯂꯩꯔꯒ ꯑꯗꯨꯝ ꯂꯩꯌ‌ꯦ
ꯎꯝ ꯂꯩꯔꯤꯛ ꯇꯝꯕ꯭ꯔꯥ ꯇꯣꯛꯈ꯭ꯔꯕ꯭ꯔꯥ
ꯇꯣꯛꯈ꯭ꯔꯦ ꯑꯗꯣ ꯅꯪꯒꯤ ꯍꯟꯗꯛ ꯕꯣ ꯂꯩꯕꯗꫭ ꯇꯣꯔꯅꯃꯦꯟ ꯂꯩ ꯑꯥ ꯐꯤ ꯐꯥ ꯋꯥꯜꯀꯞꯒꯤꯗꯣ
ꯑꯥ
ꯑꯗꯨꯗꯣ ꯌ‌ꯦꯡꯗꯕ꯭ꯔꯣ ꯅꯪꯗꯤ
ꯀꯔꯤꯕ ꯑꯣꯏꯔꯝꯒꯅꯤ ꯅꯪ ꯍꯥꯏꯕꯗꯣ ꯐꯖꯅ ꯇꯥꯗꯕ ꯍꯧꯖꯤꯛ ꯀꯤꯗꫭ
ꯅꯪꯀꯣ ꯍꯟꯗꯛ ꯐꯤꯐꯥ ꯋꯥꯜ ꯀꯥꯞ ꯀꯤꯗꯣꯑꯣ ꯅꯠꯇꯦ ꯐꯨꯠꯕꯣꯜ ꯇꯣꯔꯅꯥꯃꯦꯟ ꯂꯩꯕꯗꯣ ꯑꯗꯣ ꯌꯦꯡꯕ꯭ꯔꯣ ꯍꯥꯏꯕ
ꯍꯣꯏ ꯑꯗꯨꯝ ꯌꯦꯡꯉ ꯑꯗꯨꯗꯒꯤ ꯍꯌꯦꯡ ꯌꯦꯡꯕꯒꯤ ꯐꯖꯅ ꯇꯨꯝꯗ꯭ꯔꯤꯗ ꯅꯨꯃꯤꯠꯇ ꯄꯨꯡ ꯃꯔꯤ ꯃꯉꯥ ꯈꯛꯇ ꯇꯨꯝꯃꯦ ꯑꯗꯨꯒꯤ ꯂꯣꯏ ꯀꯪꯈ꯭ꯔꯅꯤ ꯑꯗꯨꯕꯨ ꯀꯨꯏꯅ ꯌꯦꯡꯂꯗꯤ
ꯎꯝ ꯃꯣꯏꯗꯤꯀꯣ ꯀꯌꯥ ꯎꯝ ꯌꯦꯡꯉꯦ ꯃꯣꯏꯗꯤꯀꯣ ꯊꯦꯡ ꯊꯦꯡꯅ ꯁꯅꯩ ꯍꯥꯢꯗꯤ ꯑꯩꯈꯣꯏꯒꯤ ꯇꯥꯏꯃꯤꯡꯗ ꯁꯅꯥꯗꯕꯗꯣ ꯂꯣꯏꯔꯦ ꯑꯩꯈꯣꯏ ꯇꯥꯏꯃꯤꯡꯅ
ꯁꯥꯅꯒꯅꯤ ꯊꯦꯡꯅ
ꯍꯣꯏ ꯑꯗꯨꯅꯦ ꯈꯔ ꯉꯟꯅ ꯁꯟꯅꯔꯗꯤ
ꯍꯣꯢ
ꯅꯨꯡꯉꯥꯏꯅꯀꯣ ꯍꯧꯖꯤꯛ ꯐꯗꯤ ꯂꯩꯔꯅꯦꯅ ꯑꯗꯨꯝ ꯐ꯭ꯔꯤꯒꯤ ꯃꯇꯝꯗ ꯑꯣꯏꯅ ꯑꯗꯨꯝ ꯁꯅꯥꯔꯗꯤ ꯐꯪꯒꯗꯧꯕ
ꯅꯦ ꯃꯣꯏꯅꯗꯤ ꯅꯝꯐꯨꯗꯗꯤ ꯌꯦꯡꯍꯟꯗꯣꯏꯅ ꯑꯩꯈꯣꯏꯕꯨ ꯑꯩꯈꯣꯏꯅ ꯑꯗꯨꯝ ꯌꯦꯡꯅꯤꯡꯕꯒꯤ ꯈꯥꯡꯔꯒ ꯌꯦꯡꯕꯅꯤꯅ ꯇꯨꯝꯅꯤꯡꯉꯁꯨ
ꯃꯥꯅꯦꯉꯕꯅꯤ ꯅ ꯥꯎꯞꯥꯏꯗꯤꯇꯔ
ꯑꯁꯤꯅꯤ ꯂꯣꯏꯔꯒ ꯗꯨꯔꯥꯟ ꯀꯥꯄ ꯑꯃꯨꯛꯂꯩꯑꯦꯅ
ꯎꯝ ꯉꯁꯤꯁꯨ ꯌꯦꯡꯒꯗ꯭ꯔꯥ ꯑꯃꯨꯛ
ꯌꯦꯡꯒꯅꯤ ꯍꯣꯏ ꯇꯨꯝꯗꯕꯤꯔꯁꯨ ꯌꯦꯡꯒꯦ ꯉꯁꯤꯒꯤꯗꯤ ꯑꯩ ꯍꯥꯏꯒꯤ ꯇ ꯏꯅꯦ ꯑ ꯑꯩꯅ ꯐꯔꯁꯤ ꯑꯔꯖꯦꯟꯇꯤꯅꯥꯅꯤ ꯑ ꯑꯔꯖꯦꯟꯇꯤꯅꯥ ꯏꯁꯄ‌ꯦꯟꯅ‌ꯦ ꯑꯩꯒꯤꯁꯦ
ꯅꯥꯒ꯭ꯔꯥ
ꯍꯣꯏ
ꯄꯨꯡ ꯀꯌꯥꯗ ꯁꯅꯥ ꯀꯅꯤ
ꯑ ꯗꯦꯠ ꯐꯣꯔꯅꯤ ꯑꯗꯨꯕꯨꯗꯤ ꯉꯁꯤ ꯗꯦꯠ ꯊ꯭ꯔꯤꯅꯦꯕ ꯑꯣ ꯇꯨꯋꯜꯞ ꯊꯥꯔꯇꯤ ꯇꯥꯈ꯭ꯔꯕꯅꯤ ꯅꯈꯣꯏꯗꯣ ꯐꯖꯅ ꯇꯨꯝꯕ ꯐꯪꯗ‌ꯦꯕ ꯍꯣꯏ ꯏꯁꯄꯦꯟ ꯁꯥꯟꯅꯒꯅ‌ꯦꯕ
ꯎꯝ
ꯑꯗꯨꯒ ꯐꯣꯔ ꯊꯥꯔꯇꯤꯗꯔ ꯑꯗꯨꯋꯥꯏꯗ ꯄꯣꯔꯇꯨꯒꯥꯜꯒꯤꯁꯨ ꯂꯩꯕꯅꯤ ꯑꯣ ꯋꯥꯕꯅꯦꯕꯣꯜ ꯌꯦꯡꯕꯁꯨ ꯐꯖꯅ ꯇꯨꯝꯅꯕꯅꯤꯅ ꯊꯦꯡ ꯊꯦꯡꯉ ꯑꯗꯨꯝ ꯂꯩꯕꯅꯤꯅ ꯆ꯭ꯔꯥꯛꯁꯨ ꯑꯃꯨꯛ ꯂꯥꯟꯕꯒꯨꯝ ꯇꯥꯎꯒꯅꯦ
ꯃꯣꯏꯅꯗꯤ ꯀꯔꯤꯝꯇ ꯈꯪꯗꯕꯅꯤꯗꯣ ꯑꯩꯈꯣꯏꯅ ꯋꯥꯕꯁꯦ
ꯍꯣꯏ ꯑꯩꯏꯒꯤꯗꯤ ꯃꯣꯏ ꯈꯟꯕꯤꯗꯕꯗꯣ
ꯎꯝ
ꯔꯗꯤ ꯀꯅꯥ ꯀꯅꯥ ꯂꯏꯕ꯭ꯔ
ꯑꯗꯣ ꯅꯪꯒꯤ ꯕꯣ ꯌꯦꯡꯒ ꯀꯔꯤ ꯀꯔꯤ ꯆꯥꯔꯒ ꯌꯦꯡꯕ꯭ꯔꯥ
ꯈꯪꯗꯦꯗ ꯃ ꯃꯅꯥꯗ ꯁꯤꯁꯤꯡꯔꯨ ꯒꯨꯝꯕ ꯌꯥꯝ ꯊꯦꯡꯉꯗꯤ ꯌꯦꯡꯗꯦꯔ
ꯎꯝ ꯑꯩꯈꯣꯏꯁꯤꯅꯦ ꯑꯦ ꯐꯨꯠꯕꯣꯜꯒꯨꯝꯕ ꯌꯦꯡꯗꯤ ꯀꯣꯜ ꯂꯣꯏꯔꯕꯅꯦ ꯑ ꯆꯥꯕꯅꯦ ꯆꯥꯕ ꯍꯥꯏ ꯑꯁꯤꯗꯤ ꯂꯣꯏꯔꯕꯅꯦ ꯌꯥꯅꯦ ꯇ ꯁꯥꯏꯔ
ꯍꯟꯗꯥꯡ ꯃꯔꯥꯡꯛꯇꯤ ꯑꯩꯈꯣꯏꯒꯤ ꯇꯣꯂꯣꯞ ꯂꯩꯕꯅꯤꯅ ꯑꯗꯨꯝ ꯆꯥꯔꯒꯦ ꯌꯦꯡꯉꯣꯗ
ꯃꯥꯅꯦ ꯑꯗꯣ ꯅꯪ ꯁꯟꯗꯦꯒꯨꯝꯕꯗꯤ ꯀꯔꯤ ꯀꯔꯤ ꯇꯧꯒꯦ
ꯆꯂꯦꯔ ꯁꯤ ꯑꯩꯈꯣꯏ ꯃꯇꯝꯗꯣ ꯄꯥꯝꯃꯨꯌꯦꯅ ꯑꯩꯈꯣꯏ ꯄ꯭ꯔꯤ ꯄ꯭ꯔꯥꯏꯃꯔꯤ ꯇꯤꯆꯔ ꯇ꯭ꯔꯦꯅꯤꯡꯒꯤꯗꯣ ꯈꯪꯉꯤꯅ
ꯎꯝ
ꯑꯗꯣ ꯁꯟꯗꯦ ꯈꯥꯛꯛꯇꯒꯤ ꯂꯥꯎꯕ ꯃꯇꯝ ꯄꯥꯝꯃꯨꯅ ꯐ꯭ꯔꯤꯗ ꯂꯩꯕꯁꯨ ꯁꯥꯔꯗꯤ ꯀꯦꯕꯨ ꯂꯩꯔꯗꯤ ꯇꯣꯡꯅ ꯀꯅꯒꯗ꯭ꯔꯅ ꯇꯥꯗꯤ ꯇꯧꯗꯤ ꯇꯧꯅꯤꯡꯗꯅꯕꯅꯤꯗ ꯑꯗꯨ ꯑꯣꯏꯔꯁꯨ
ꯎꯝ
ꯑꯩꯗ ꯂꯥꯏꯕ ꯆꯠꯂꯨꯕꯨꯗꯤ ꯂꯥꯎ ꯁꯦꯔꯥꯅ
ꯐꯥꯗ꯭ꯔ
ꯑꯁꯤ ꯋꯥꯡꯈꯥꯏꯗ
ꯑꯣ ꯑꯣ ꯑꯣ ꯅꯪ ꯇꯧꯒꯦ ꯇꯧꯕ
ꯍꯣꯏ ꯇꯧꯈ꯭ꯔꯦꯗ ꯊꯥ ꯑꯅꯤ ꯁꯨꯈ꯭ꯔꯅꯤꯗꯣ ꯑ ꯗꯤꯁ ꯖꯨꯟꯗꯗꯤ ꯎꯝ ꯐꯥꯗꯔꯁ ꯗꯦꯁꯨ ꯂꯩꯌꯦ ꯑꯗꯨꯒꯤ ꯗꯨ ꯅꯨꯃꯤꯠꯇꯁꯨ ꯆꯠꯇꯦ ꯂꯥꯁ ꯁꯟꯗꯦꯗꯁꯨ ꯆꯠꯇꯦ ꯁꯟꯗꯦ ꯑꯍꯨꯝ ꯑꯣꯏꯔꯝꯅꯤ ꯑꯩꯈꯣꯏꯅ ꯆꯠꯇꯕꯗꯣ
ꯎꯝ ꯁꯟꯗꯦꯗ ꯅꯪꯗꯨ ꯅꯪꯒꯤ ꯐ꯭ꯔꯦꯟꯒ ꯀꯣꯏꯕ ꯑꯗꯨꯝ
ꯃꯔꯛ ꯃꯔꯛꯗꯤ ꯆꯠꯂꯦ ꯍꯣꯏ ꯁꯟꯗꯦ ꯅꯠꯇ꯭ꯔꯁꯨ ꯆꯠꯂꯦꯗ ꯈꯣꯏ ꯊꯕꯛ ꯇꯧꯗꯕꯅꯤꯅ ꯎꯝ ꯌꯥꯝ ꯇꯣꯏꯅꯗꯤ ꯆꯠꯇꯦꯗ ꯅꯍꯥꯟ ꯂꯥꯁ ꯁꯇꯔꯗꯦꯗꯣ ꯔꯝꯔꯥꯏꯗ ꯆꯠꯂꯦ
ꯏꯁꯤꯡꯁꯨ ꯏꯔꯣꯏꯕ ꯈꯪꯗꯕꯅꯤꯅ ꯑꯩꯈꯣꯏꯗꯤ ꯃꯐꯝ ꯈꯛꯇ ꯌꯦꯡꯉꯒ ꯑꯃꯨꯛ ꯍꯜꯂꯛꯑꯦꯗꯣ ꯏꯃꯥꯟꯅꯕꯤ ꯏꯃꯥꯟꯅꯕ ꯈꯔꯗꯤ ꯏꯁꯤꯡꯗ ꯁꯥꯟꯅꯔꯒ ꯑꯃꯨꯛ ꯇꯧꯕꯅꯦ ꯑꯩꯈꯣꯏ ꯑꯍꯨꯝꯗꯤ ꯍꯩꯇꯕꯅꯤꯅ ꯇꯧꯗꯦ
ꯎꯝ
ꯅꯣꯏꯗꯤ ꯍꯩꯕ꯭ꯔꯣ
ꯍꯩꯇꯦꯗꯥ ꯑꯈꯣꯏꯁꯨ
ꯑꯥ ꯑꯗꯨꯒꯨꯝꯕꯗꯣ ꯍꯩꯇꯦ ꯑꯩꯈꯣꯏ ꯌꯨꯝꯗꯁꯨ ꯏꯁꯤꯡꯒꯨꯝꯕ ꯂꯩꯇꯕꯅꯤꯅ ꯑꯩꯈꯣꯏꯗꯤ ꯏꯁꯤꯡ ꯉꯥꯏꯕ ꯃꯄꯥꯝꯗ ꯃꯐꯝꯗꯒꯤ ꯂꯥꯛꯀꯔꯗꯤ ꯍꯣꯏ ꯈꯪꯒꯅꯤꯕ
ꯎꯝ
ꯑꯁꯤꯗꯗꯤ ꯅꯊꯟꯇ ꯂꯩꯕ꯭ꯔꯣ ꯅꯪ
ꯍꯣꯏ ꯑꯩ ꯏꯊꯟꯇꯅꯦ ꯉꯁꯤꯒꯤꯗꯤ
ꯌꯥꯝ ꯅꯨꯉꯥꯏꯌꯦꯅꯥ
ꯃꯣꯏꯅ ꯊꯕꯛ ꯀꯔꯤ ꯀꯔꯤꯅꯣ ꯃꯥꯟ ꯃꯣꯏꯅ ꯊꯣꯠ__ ꯊꯣꯞꯄ꯭ꯔꯥꯗꯣ ꯃꯣꯏꯅꯤ
ꯑꯥ ꯑꯣ ꯂꯩꯕꯗꯤ ꯅꯊꯟꯇ ꯂꯩꯇꯦꯀꯣ ꯑꯩꯗꯤ ꯅꯊꯟꯇ ꯂꯩꯕ꯭ꯔꯥꯅ ꯌꯨꯝ ꯑꯃꯗ
ꯍꯣꯏ ꯏꯊꯟꯇꯗꯤ ꯂꯩꯇꯦ ꯆꯥ ꯐꯧ ꯆꯥꯗ꯭ꯔꯤꯌꯦ ꯃꯣꯏꯕꯨ ꯉꯥꯏꯕꯗ ꯏꯊꯟꯗ ꯑꯗꯨꯝ ꯆꯥꯛꯒꯨꯝꯕ ꯀꯔꯤꯅꯣ ꯑꯣꯏꯕ ꯆꯥꯕꯒꯨꯝꯕꯗꯣ ꯆꯥꯛ ꯍꯦꯛ ꯆꯥꯕ ꯅꯨꯡꯉꯥꯏꯇꯕꯗꯣ ꯀꯩꯒꯤꯅꯣ ꯈꯪꯗꯦ
ꯑꯁ ꯍꯣꯏ ꯑꯁ ꯏꯊꯟꯗ ꯑꯣꯏꯔꯗꯤ ꯆꯥꯛ ꯁꯣ ꯆꯟꯁꯥꯡꯒꯨꯝꯕ ꯍꯥꯎꯔꯁꯨ ꯆꯥꯕ ꯅꯨꯡꯉꯥꯏꯗꯕꯅꯦ
ꯎꯝ ꯌꯥꯝꯅ ꯅꯨꯡꯉꯥꯏꯇꯦ ꯌꯥꯝꯅ ꯍꯥꯎꯇꯦ
ꯃꯤꯕꯨ ꯌꯥꯝ ꯎꯝ ꯆꯥꯛ ꯍꯦꯟꯁꯥꯡ ꯍꯥꯎꯇ꯭ꯔꯁꯨ ꯄꯨ ꯃꯤ ꯌꯥꯝꯃꯗꯤ ꯑꯗꯨꯝ ꯆꯥꯕ ꯅꯨꯡꯉꯥꯏꯌꯦꯕ ꯋꯥꯔꯤ ꯁꯥꯔꯒ ꯑꯩꯈꯣꯏꯒꯤꯗꯤ ꯁꯤꯡꯖꯨꯒꯨꯝꯕ ꯂꯩꯔꯗꯤ ꯑꯗꯨꯝ ꯆꯥꯕ ꯅꯨꯡꯉꯥꯏꯌꯦꯗ
ꯃꯥꯅꯦ ꯁꯤꯡꯖꯨ ꯑꯩ ꯂꯣꯏꯔꯕꯅꯦꯀꯣ ꯑꯩꯗꯤꯀꯣ ꯁꯤꯡꯖꯨ ꯑꯣꯏꯔꯗꯤ ꯗꯨꯝ ꯄꯥꯝꯕꯗꯨ ꯈꯣꯏꯒꯤ
ꯈꯣꯏꯁꯨꯅꯦ ꯆꯥꯞꯃꯟꯗꯅ ꯃꯔꯛ ꯃꯔꯛꯇꯗꯤ ꯀꯟꯇ꯭ꯔꯣꯜ ꯇꯧꯕꯅꯦ ꯏꯁꯥꯅ ꯍꯣ ꯍꯣꯏ
ꯖꯥꯠ ꯖꯥꯠ ꯁꯦꯝꯔꯁꯨ ꯑꯗꯨꯝ ꯍꯥꯎꯋꯦ ꯃꯥꯗꯤ
ꯃꯤꯃꯤꯗꯣ ꯌꯥꯝ ꯆꯃꯜꯂꯗꯤ ꯀꯔꯤꯅꯣ ꯅꯨꯡꯉꯥꯏꯇꯕꯒꯨꯝꯕ ꯑꯃꯨꯛ ꯇꯧꯕ ꯑꯗꯨꯒꯤ
ꯑꯣ ꯑꯩꯗꯣ ꯌꯥꯗꯦ ꯑꯗꯨꯒꯤ ꯃꯤꯃꯤꯗꯣ ꯌꯥꯝ ꯍꯥꯞꯇꯦ ꯀꯩ ꯍꯥꯏꯁ__ ꯎꯝ ꯌꯥ ꯀꯩ ꯍꯥꯏꯁꯤꯔꯥ ꯏꯟꯁꯥꯡ ꯅꯥꯄꯤ ꯍꯩ ꯒꯨꯝꯕꯗꯣ ꯁꯤꯡꯖꯨꯗ ꯆꯪꯕꯁꯤꯡꯗꯣ ꯑꯗꯨꯅ ꯑꯣꯏꯅ ꯌꯥꯝꯅ ꯍꯥꯞꯇꯣꯏꯅꯦ
ꯑꯩ ꯌꯨꯝ ꯃꯤꯁꯤꯡꯅꯁꯨ ꯌꯥꯗꯦꯕꯀꯣ ꯌꯥꯝꯅ ꯆꯥꯒꯅꯨ ꯑꯗꯨꯝ ꯇꯧꯕ
ꯑ ꯏ ꯌꯥꯔ ꯌꯥꯔꯕꯅꯦ
ꯎꯝ ꯑꯗꯨꯀꯦ ꯐꯠꯁꯨ ꯐꯠꯇꯦꯅꯀꯣ ꯅꯨꯄꯤꯒꯤꯗꯤ ꯌꯥꯝ ꯆꯥꯕ ꯐꯛꯦ ꯍꯥꯏꯅ ꯑꯗꯨꯝ ꯍꯥꯏꯅꯩꯌꯦꯕꯀꯣ
ꯑꯩꯈꯣꯏꯗꯤ ꯁꯦ ꯂꯤꯛꯂꯛꯑꯒꯦ ꯆꯅꯝꯕꯨꯗꯤꯌꯥꯂꯑꯦꯅ ꯑꯗꯨꯗ ꯍꯥꯞꯄꯒ ꯆꯥꯕꯅꯦ ꯁꯤꯡꯖꯨꯗ ꯅꯤꯗꯣ ꯑꯃ ꯑꯅꯤ ꯈꯛꯇ ꯍꯥꯞꯄꯒ ꯆꯅꯝꯕꯨꯗꯤ ꯌꯥꯗ ꯌꯥꯝ ꯌꯥꯝ ꯍꯥꯞꯄ ꯅꯔꯁꯨ ꯆꯥꯔꯥ ꯃꯤꯔꯥ ꯆ ꯅꯝꯕꯨꯗꯤ ꯌꯥꯔꯣ
ꯍꯥꯎꯅ ꯆꯥꯏꯌꯦ ꯑꯗꯨꯗꯨꯅꯦ ꯍꯥꯎꯕꯁꯤꯗꯤ
ꯑꯗꯣ ꯄꯥꯛꯄꯅꯦꯗ
ꯑꯗꯨꯁꯨ ꯀꯣ ꯍꯟꯗꯛꯁꯦ ꯃꯔꯝ ꯌꯥꯝ ꯐꯪꯉꯦꯀꯣ ꯅꯥꯃꯗꯤ ꯑꯗꯨꯅ ꯐꯪꯕ ꯌꯥꯝ ꯂꯌꯦ
ꯑꯣ
ꯊꯥꯡꯝꯕꯜꯂꯨ ꯐ
ꯈ꯭ꯋꯥꯏꯗꯗꯤ ꯌꯥꯝ ꯌꯣꯜꯂꯦꯗ ꯗꯨꯀꯥꯟ ꯆꯥꯎꯕ ꯑꯅꯤ ꯂꯥꯏꯕꯅꯤꯅ
ꯍꯣꯏ ꯅꯣꯏꯒꯤꯗꯤ ꯐꯪꯕ꯭ꯔꯥ
ꯍꯣꯏ ꯑꯗꯨ ꯈꯪꯅꯤꯤꯗ ꯑꯩꯈꯣꯏ ꯌꯥꯝ ꯆꯥꯍꯟꯕꯅꯤ ꯑꯗꯨ ꯑꯣꯏꯔꯁꯨ ꯑꯣꯏꯔꯁꯨ ꯃꯔꯛ ꯃꯔꯛꯇ ꯎꯝ ꯁꯤ ꯑꯩꯈꯣꯏ ꯊꯃꯥꯏꯕꯟꯒꯤ ꯁꯤꯡꯖꯨꯁꯨ ꯆꯥꯈ꯭ꯔꯕ ꯆꯥ ꯅꯤꯅ ꯑꯗꯨꯗꯤ
ꯆꯥꯏ ꯍꯣꯏ ꯅꯪꯗꯤ ꯀꯔꯤ ꯎꯝ ꯍꯣꯏ ꯅꯪꯁꯨ ꯁꯦꯝꯕ ꯌꯥꯝ ꯍꯥꯏꯩꯔꯝꯅꯦ
ꯁꯤꯡꯖꯨꯕꯨꯗꯤ ꯍꯣꯏ ꯑꯗꯨꯝꯥ ꯆꯥꯕꯅꯤꯅ ꯁꯦꯝꯕꯗꯤ ꯍꯥꯏ ꯑꯩꯗ ꯃꯅꯥꯕꯣꯂꯗꯤ
ꯎꯝ
ꯀꯥꯕꯅꯤꯅ ꯀꯥꯕꯁꯤꯗꯤ ꯑꯁ ꯈ꯭ꯋꯥꯏꯗꯤ ꯏꯃꯥꯟꯅꯕꯤ ꯑꯃꯁꯨ ꯂꯥꯛꯑꯦ ꯆꯥꯁꯨ ꯍꯥꯏꯔꯦ ꯔꯦꯗꯤꯗ ꯂꯩꯔꯅꯦ ꯀꯣꯏꯕ ꯆꯠꯁꯤꯔ ꯆꯥꯁꯤꯔ ꯍꯥꯏꯅꯤ ꯌꯦꯏ ꯅꯦ
ꯎꯝ ꯌꯥꯝ ꯐꯩ ꯑꯗꯨꯒꯨꯝꯕꯗꯣ ꯅꯨꯡꯉꯥꯏꯕꯅꯦ ꯇꯤꯟꯅꯕꯗꯣ ꯂꯨꯅ ꯀꯨꯏꯅ ꯇꯤꯟꯅꯧ ꯁꯤꯒꯨꯝꯕꯗꯤ ꯀꯣꯏꯅꯥꯛꯇꯤ ꯅꯥꯕꯗꯣ ꯐꯪꯉꯔ
ꯑꯩꯈꯣꯏꯗ ꯀꯣꯂꯦꯖ ꯀꯥꯕ ꯃꯇꯝꯅꯤꯅ ꯇꯤꯟꯅꯈ꯭ꯔꯦꯕ ꯂꯥꯁ ꯏꯌꯥꯔ ꯅ ꯑꯩꯈꯣꯏ ꯀꯣꯂꯦꯖ ꯀꯥꯕ ꯂꯣꯏꯈ꯭ꯔꯦ ꯃꯣꯏꯒꯤ ꯃꯄꯥꯟꯁꯨ ꯌꯥꯝ ꯊꯣꯛꯅꯤꯡꯗꯕ ꯑꯗꯨꯒꯤ ꯁꯤꯗ ꯂꯩꯈ꯭ꯔꯁꯤꯔꯅ ꯑꯗꯨꯝ ꯇꯧꯕꯅꯤꯗ ꯑꯩꯈꯣꯏꯗꯣ
ꯊꯕꯥꯛ ꯇꯧꯔꯁꯨ ꯁꯤ ꯄꯩꯁꯥꯗꯣ ꯈꯤꯇꯪ ꯈꯤꯇꯪ ꯄꯤꯕꯅꯤꯅ ꯏꯁꯥꯒꯤ ꯀꯣꯟ ꯅꯥꯗ꯭ꯔꯦꯗ
ꯍꯣꯏ ꯃꯥꯅꯦ ꯋꯥꯗꯤ ꯋꯥꯕꯩꯀꯣ ꯐꯪꯕꯗꯤ ꯌꯥꯝ ꯗꯕꯀꯣ
ꯎꯝ ꯅꯍꯥꯟꯗꯣ ꯑꯩ ꯊꯕꯛ ꯇꯧꯔꯝꯃꯦꯕ ꯂꯤꯁꯤꯡ ꯇꯔꯨꯛ ꯈꯛꯇ ꯄꯤꯑꯦ ꯑꯗꯨꯒꯤ ꯀꯣꯅꯥꯗꯕꯅꯤꯅ ꯌꯨꯝꯗ ꯑꯃꯨꯛ ꯃꯔꯛ ꯃꯔꯛꯇ ꯅꯤꯕ ꯑꯗꯨꯒꯤ ꯇꯟꯗꯦ ꯑꯩꯁꯨ
ꯀꯣꯅꯥꯗꯦꯕ ꯑꯩꯈꯣꯏꯒꯤ ꯑꯗꯨꯏꯒꯤ
ꯑꯝ
ꯋꯥꯌꯦ
ꯎꯝ ꯍꯟꯗꯥꯇꯤ ꯄꯅꯣ ꯂꯥꯛ ꯇꯦ
ꯒ꯭ꯦꯁꯅ ꯑ ꯇꯥꯡꯕꯗꯣ ꯁꯦꯂꯔꯤ ꯍꯥꯐ ꯆꯠꯈ꯭ꯔꯅꯤ
ꯑꯗꯣ ꯅꯪ ꯎꯝ ꯀꯩꯅꯣꯝ ꯍꯥꯏꯒꯦꯅꯦ ꯅꯪ ꯎꯝ ꯐꯣꯇꯣꯒꯨꯝꯕ ꯀꯥꯞꯄꯗꯣ ꯌꯥꯝ ꯄꯥꯝꯕꯔꯥ
ꯈꯪꯗꯦꯗ ꯑꯗꯨꯝ ꯀꯣꯏꯕ ꯆꯠꯂꯗꯤ ꯑꯗꯨꯝ ꯀꯥꯞꯇ ꯀꯥꯞꯄꯦꯗ ꯍꯣꯏ ꯃꯐꯝ ꯑꯃ ꯐꯖꯕ ꯎꯔꯗꯤ
ꯎꯝ ꯅꯪꯁꯨ ꯐꯣꯇꯣ ꯀꯞꯄꯥ ꯌꯥꯝ ꯄꯥꯝꯒꯅꯤ ꯅꯨꯄꯤꯒꯤ ꯊꯕꯛ ꯅꯤꯅ ꯐꯣꯠꯇꯣꯗꯤ ꯀꯣ ꯑꯩꯥꯁꯨꯨꯅꯤ ꯐꯣꯇꯣ ꯀꯞꯄ ꯌꯥꯝ ꯄꯥꯝꯃꯦ
ꯎꯔꯗꯤ ꯐꯣꯇꯣ ꯀꯥꯄꯤꯌꯣ ꯐꯣꯇꯣ ꯀꯥꯄꯤꯌꯣ ꯏꯁ ꯅꯨꯨꯄꯤ ꯂꯣꯏ ꯑꯣꯏꯔꯝꯅꯤꯗ ꯑꯗꯨꯕꯨꯗꯤ
ꯍꯣꯏ ꯅꯥꯪꯗꯤ ꯐꯣꯇꯣ ꯐꯖꯅ ꯀꯥꯄ ꯍꯥꯏꯔꯝꯅꯤ ꯑꯩꯗꯤ ꯐꯠꯇꯣ ꯀꯥꯞꯄ ꯍꯩꯇꯕꯩ ꯑꯩ ꯌꯥꯝꯅꯅꯦ
ꯗꯥ
ꯏꯃꯥꯟꯕꯤ ꯁꯤꯅ ꯀꯣ ꯆꯠꯃꯤꯅꯔꯗꯤ ꯐꯣꯇꯣ ꯀꯥꯄꯤꯌꯣ ꯑꯃꯨꯛ ꯍꯥꯏꯔꯅꯤ ꯍꯣꯏ ꯑꯩꯅ ꯀꯥꯞ ꯄꯥ ꯍꯩꯇꯕꯒꯤꯀꯣ ꯃꯣꯏꯅꯀꯣ ꯑꯩꯉꯣꯟꯗ ꯁꯥꯎꯔꯒꯅꯤ ꯈꯪꯕ꯭ꯔꯥ ꯐꯣꯇꯣ ꯀꯥꯞꯕ ꯍꯥꯏꯕ ꯅꯣꯏꯅꯦ ꯃꯣꯏꯗꯤ ꯀꯥꯞꯄ ꯌꯥꯝ ꯍꯩꯔꯅꯤꯀꯣ ꯃꯣꯏꯅꯗꯤ ꯑꯩꯒꯤ ꯐꯖ ꯐꯖꯅ ꯀꯥꯞꯄꯤꯔ ꯑꯩꯅ ꯐꯖꯅ ꯀꯥꯞꯄꯤꯗ ꯑꯗꯨꯀꯥ ꯂꯣꯏꯔꯕꯅꯦ ꯁꯥꯎꯒꯗꯧꯕꯁꯦ ꯑꯗꯨꯗ
ꯑꯗꯨꯃꯥꯏꯟ ꯇꯎꯕꯅꯤꯗ ꯍꯣꯏꯁꯨ ꯃꯔꯛ ꯃꯔꯛꯇ
ꯇꯕ꯭ꯔꯥ ꯑꯗꯨ ꯀꯣ
ꯑꯥ
ꯎꯝ ꯅꯪ ꯎꯝ ꯁꯤ ꯑꯥ ꯀꯩ ꯍꯥꯏ ꯁꯤꯔꯥ ꯕꯨꯜꯂꯤ ꯄꯣꯒꯨꯝꯕ ꯁꯅꯥꯅꯤꯡꯕ꯭ꯔꯥ
ꯚꯣꯂꯤꯕꯣꯜꯒꯤ ꯁꯥꯟꯅꯥꯅꯕ ꯍꯩꯇꯦꯗ ꯃꯔꯛ ꯃꯔꯛ ꯇꯁꯤ ꯐꯨꯠꯕꯣꯜꯒꯤ ꯇꯥꯔꯐꯀꯨꯝꯕꯗ ꯑꯩꯈꯣꯏ ꯃꯁꯦꯟ ꯄꯨꯜꯂꯒ ꯁꯥꯟꯅꯩ
ꯑꯩꯁꯨ ꯁꯥꯟꯕ ꯍꯩ ꯍꯣꯏ ꯏꯃꯥꯟꯅꯕꯤꯁꯤꯡ ꯁꯥꯟꯅꯕ ꯍꯥꯏꯕꯁꯤꯗꯤ ꯕꯀꯣ ꯂꯣꯏꯔꯕꯅꯤ
ꯑꯩꯗꯤ ꯍꯥꯏꯩꯇꯕꯅꯦ ꯁꯔꯚꯤꯁ ꯈꯛꯇ ꯄꯤꯕ ꯈꯪꯅꯦꯗ ꯑꯇꯣꯞꯄꯗꯤ ꯍꯩꯇꯦ ꯁꯔꯚꯤꯁ ꯈꯛꯇ ꯄꯤꯕ ꯈꯪꯛꯅꯦꯕ ꯑꯩꯈꯣꯏꯗꯤ